ꯍ
ꯎꯝ ꯇꯄ
ꯎ ꯑꯥ ꯇꯥꯏꯌꯦ
ꯀꯩꯗꯧꯔ ꯂꯩꯒꯦ
ꯁꯀꯝꯗꯤ
ꯁꯨꯝ ꯂꯩꯀꯥꯏ ꯀꯣꯏꯕ ꯍꯥꯏꯇꯥꯔꯦ ꯂꯩꯀꯥꯏ ꯀꯣꯏꯔ ꯂꯑꯦ ꯅꯨꯡꯉꯥꯏꯔꯦꯕꯣ ꯁꯣꯝꯁꯤꯕꯨ ꯀꯃꯥꯏ ꯀꯃꯥꯏꯅ ꯇꯧꯔꯛꯒꯦ
ꯑꯅ ꯃꯥꯔꯤꯦ ꯆꯥ ꯆꯥ ꯋꯥ
ꯑꯧ ꯆꯥꯠꯇꯣꯛ ꯈꯔꯗꯤ ꯀꯨꯏꯈ꯭ꯔꯦ ꯕ꯭ꯔꯗꯔꯈꯣꯏꯗꯤ
ꯁꯨ ꯁꯥꯔꯦ
ꯉꯔꯥꯡ ꯊꯣꯡ ꯉꯔꯥꯡ ꯈꯔ ꯂ ꯇꯔꯦ ꯍꯨꯏ ꯆꯥꯥꯁꯜꯂꯨ ꯉꯁꯤꯗꯤ ꯕ꯭ꯔꯗꯔ ꯑꯩꯈꯣꯏꯗꯤ
ꯑꯣꯍꯣꯏ ꯑꯩꯗꯤ ꯉꯁꯤ ꯀꯥꯡꯊꯣꯏ ꯑꯃꯒ ꯀꯥꯡ ꯃꯧꯕ ꯑꯃꯒ ꯆꯥꯔꯦ
ꯀꯥꯏ ꯀꯥꯏ ꯍꯅꯔꯒꯦ ꯕ꯭ꯔꯗꯔꯗꯦ
ꯀꯩ ꯐꯅꯗꯦ ꯁꯝꯗ ꯍꯥꯏꯔꯤ
ꯎ ꯆ ꯅꯗꯅꯗꯦ
ꯑꯣ
ꯌꯨꯝꯗ ꯂꯩꯕ꯭ꯔꯣ ꯔꯦꯟꯅꯤ ꯀꯃꯥꯏ ꯇꯧꯔꯤꯒꯦ
ꯑ ꯂꯩ
ꯎꯝ ꯌꯝꯇꯤ ꯀꯗꯥꯏ ꯋꯥꯏꯗꯒꯤ ꯑꯣꯏꯕ꯭ꯔꯥ
ꯃꯣꯏꯔꯥꯡ ꯍꯥ꯭ꯔ
ꯃꯣꯏꯅ ꯑꯗꯒꯤ
ꯃꯣꯏꯔꯥꯡꯗꯩ ꯈꯔ ꯍꯥꯏ ꯀꯨꯝꯕꯤꯅ ꯑꯃꯗꯤ
ꯑꯥ ꯑꯥ ꯈꯪꯉꯦ ꯈꯪꯉꯦ ꯀꯨꯝꯕꯤ ꯎꯝ
ꯒꯥꯔꯤ ꯀꯥꯏ ꯂꯩꯒ
ꯍꯥꯥ
ꯈꯔ ꯇꯥ ꯍꯥꯎꯗ꯭ꯔꯥ ꯍꯧ ꯁꯤ ꯍꯥꯏꯕꯗ ꯗꯅ
ꯎꯝ ꯎꯝ ꯂꯩꯕ ꯅꯨꯡꯉꯥꯏꯕ꯭ꯔꯥ ꯁꯤ ꯀꯨꯝꯕꯤ ꯀꯨꯝꯕꯤꯗꯣ
ꯑ ꯑꯗꯨꯝ ꯅꯨꯡꯉꯥꯏ ꯀꯥꯏ ꯂꯝ ꯗꯩꯅꯣ ꯕꯔꯗꯔꯗꯤ
ꯑꯩꯅꯤ ꯀꯩ ꯊꯐꯝꯕꯤꯗꯒꯤꯅꯦ
ꯀꯩꯊꯦꯜꯃꯥꯟꯕꯤ ꯍꯥꯏꯔꯣ
ꯀꯩꯊ ꯃꯝꯕꯤ ꯀꯩꯊ ꯃꯝꯕꯤ ꯑꯅꯤꯅ
ꯑ
ꯑꯩꯈꯣꯏꯅ ꯀꯩꯅꯣꯔꯣꯝꯗꯒꯤ
ꯄꯋꯥ ꯃꯈꯥꯏ ꯁꯤꯔꯥ ꯀꯔꯤ ꯍꯥꯏꯁꯤ ꯁꯤꯔ ꯂꯪꯖꯤꯡ ꯆꯠꯄ ꯂꯝꯕꯤꯗꯣ ꯅꯣꯏ ꯀꯩꯅꯣꯣꯔꯣꯝꯒꯤꯗꯣ ꯁ ꯁꯒꯣꯜꯕ ꯆꯠꯄꯒꯤ ꯂꯥꯏꯟꯗꯣ ꯑꯗꯨꯔꯣꯝꯗ ꯂꯩꯕ ꯀꯩꯊꯥꯟꯅꯕꯤ ꯑꯣꯏꯕ ꯑꯩꯈꯣꯏꯅ
ꯕꯔꯗꯔꯗꯤ ꯆꯍꯤ ꯀꯌꯥꯃꯨꯛ ꯁꯨꯖꯜꯂꯕ꯭ꯔꯥ
ꯑꯩ ꯇ꯭ꯋꯦꯟꯇꯤ ꯁꯤꯁꯛ ꯁꯨꯔꯦ ꯕꯔꯗꯔꯗꯤ
ꯑꯩ ꯇ꯭ꯋꯦꯟꯇꯤ ꯑꯩꯠꯁꯨ ꯆꯠꯂꯦ ꯆꯍꯤ ꯑꯅꯤꯃꯨꯛꯇꯤ ꯑꯩꯅ ꯆꯍꯤ ꯑꯅꯤ ꯑꯅꯤ ꯗꯤ ꯅꯪꯅ ꯑꯩꯉꯣꯟꯗꯒꯤ ꯍꯟꯊꯔꯦꯍꯦ
ꯑꯥ
ꯂꯩꯔꯝꯅꯤ ꯍꯦ
ꯂꯩ
ꯅꯨꯡꯉꯥꯏꯔꯦꯅꯦ
ꯑꯥ
ꯅꯣꯏ ꯍꯦꯔꯣꯏ ꯏꯗꯤ ꯀꯥꯏꯗꯒꯤꯔꯣ ꯃꯣꯏꯔꯥꯡꯗꯒꯤꯗꯒꯤꯔꯣ ꯀꯨꯝꯕꯤꯔꯒꯤꯔꯣ
ꯍꯥꯥ
ꯀꯔꯤꯕꯨꯅꯣ
ꯅꯣꯏ ꯍꯦꯔꯣꯏꯟꯗꯤ ꯀꯥꯏꯗꯒꯤꯔꯣ ꯍꯥꯏꯕ
ꯁꯒꯝ ꯈꯪꯕ꯭ꯔꯥ
ꯁꯒꯥꯡ
ꯑꯥ
ꯑꯗꯨꯗꯤ ꯀꯣꯝꯅꯤꯅ
ꯅꯠꯇꯦ ꯃꯩꯇꯩꯅꯦꯕ ꯁꯒꯥꯡ ꯂꯣꯝꯗꯒꯤ ꯈꯛꯇꯪ ꯆꯠꯂꯒ
ꯁꯩꯀꯥꯡ ꯆꯠꯄ ꯂꯝꯕꯤꯔꯣꯝꯗ ꯍꯜꯂꯣ ꯍꯜꯂꯣ ꯍꯜꯂꯣ
ꯑꯥ
ꯇꯥꯄ
ꯑꯥ ꯇ ꯇ ꯑꯥ
ꯕꯤ ꯀꯨꯝꯕꯤꯗ
ꯇꯥꯕ꯭ꯔꯣ
ꯍꯜꯂꯣ
ꯑ
ꯅꯣꯏ ꯀꯨꯝꯕꯤ ꯀꯨꯝꯕꯗꯣ
ꯑꯥ
ꯕꯔꯥ ꯀꯌꯥꯃꯨꯛ ꯂꯥꯛꯎꯕ꯭ꯔꯥ
ꯍꯥꯏ ꯍꯥꯏ ꯀꯃ
ꯁꯤ ꯍꯥꯗꯒꯤ ꯀꯃꯗꯨꯣ
ꯁ ꯇꯁꯂ ꯀꯗꯤ ꯀꯨꯏ ꯌꯧꯕꯗ ꯋꯥꯟ ꯇ꯭ꯋꯦꯟꯇꯤ ꯂꯧꯋꯦ ꯕꯁ ꯄꯀꯤꯡꯗꯒꯤ ꯇꯣꯛ
ꯑꯣ ꯑꯗ ꯅꯨꯡꯉꯥꯏꯔꯝꯒꯅꯦ ꯅꯣꯏ ꯀꯨꯝꯕꯤꯗꯣ
ꯎꯝ
ꯕꯥ ꯑꯁ
ꯄꯁꯅꯦ ꯍꯥꯏ
ꯁꯤ ꯃꯣꯏꯔꯥꯡ ꯃꯣꯏꯔꯥꯡꯗꯤꯛ ꯃꯣꯏꯔꯥꯡꯗꯦꯛ ꯀꯨꯝꯕꯤ ꯆꯠꯈꯤꯕ ꯂꯝꯕꯤꯗꯣ
ꯑꯥ
ꯆꯥꯡꯕꯖꯥꯔꯗꯒꯤ ꯀꯌꯥꯃꯨꯛ ꯂꯥꯞꯄ꯭ꯔꯥ ꯈꯨꯝꯕꯤ ꯀꯨꯝꯕꯖꯥꯦꯦ
ꯍꯔ ꯍꯥꯤ ꯍꯅ ꯃꯁꯤ ꯂꯣꯏꯔꯦ ꯍꯥꯟꯅ ꯁꯦꯝꯕꯗꯨꯣ ꯅꯠꯇ꯭ꯔꯣ ꯗꯦꯟꯣꯉꯥꯟ ꯆ ꯂꯥꯛꯄꯗꯣ ꯑꯩꯕ ꯆꯗꯣ
ꯆꯂꯣ
ꯑꯁ ꯑꯥ ꯇꯥꯏꯌꯦ ꯇꯥꯏꯌꯦ ꯇꯥꯔ ꯋꯥ
ꯀꯨꯝꯌꯥ ꯆ꯭ꯔꯥꯏ ꯀꯅ ꯅꯣꯏ ꯀꯨꯝꯕꯤꯒ ꯊꯤꯚꯥꯛ ꯀꯣꯟꯗꯣ ꯌꯥꯝ ꯍ
ꯇꯟꯕꯤꯒ ꯀꯔꯤꯒ
ꯗꯤꯚꯏ ꯀꯣꯟ ꯍꯥꯏꯕꯗꯣ
ꯀꯥꯏꯗ ꯑꯗꯨꯗꯤ ꯈꯪꯗꯦ ꯀꯥꯏ ꯂꯩꯕꯅꯣ
ꯈꯪꯗꯦꯀꯣ ꯑꯗꯨꯗꯤꯀꯣ ꯑ
ꯑꯥ
ꯑꯁ ꯀꯨꯝꯕꯤꯗ‌ꯣ ꯑꯁ ꯑꯃꯔꯛ ꯀꯨꯝꯅꯤꯡꯕꯅꯤꯍ‌ꯦ
ꯑ ꯅꯨꯡꯉꯥꯏ ꯂꯩꯕꯣ
ꯀꯩꯀꯩ ꯌꯥꯝꯕ꯭ꯔꯥ ꯁꯤ ꯀꯨꯝꯕꯤꯗ ꯉꯥ ꯌꯥꯝꯕ꯭ꯔꯥ ꯊꯥꯡꯖꯤꯡ ꯌꯥꯝꯕ꯭ꯔꯥ ꯀꯩ ꯄꯥꯝꯕꯥ ꯀꯩ ꯌꯥꯝꯕ꯭ꯔꯥ
ꯍꯥ ꯀꯩ ꯍꯥꯏꯅ‌ꯣ
ꯅ‌ꯣꯏ ꯀꯨꯝꯕꯤꯔꯣꯝꯗꯀꯣ ꯉꯥ ꯍꯦꯟꯅ ꯌꯥꯝꯕ꯭ꯔꯥ ꯊꯪꯖꯤꯡ ꯍꯦꯟꯅ ꯌꯥꯝꯕ꯭ꯔꯥ ꯍꯥꯏꯕ
ꯑꯗꯨꯗꯤ ꯉꯥꯅ ꯍ‌ꯦꯜꯂꯅꯤ ꯏꯇꯥꯎ
ꯉꯥ ꯍꯦꯟꯅꯗꯤ ꯌꯥꯝꯃꯦ ꯍꯥꯏꯕ
ꯑ ꯐꯥꯝ ꯉꯥꯛ ꯇꯂꯩꯕꯅꯤꯅ
ꯀ‌ꯣ
ꯍꯣꯏ ꯍ‌ꯣꯡꯉ‌ꯦ ꯁꯤꯔꯣ ꯗꯥ ꯄ‌ꯦꯝꯖꯤꯠ
ꯅꯪ ꯏꯝꯐꯥꯜ ꯀꯔꯝꯀꯥꯟꯗ ꯃ‌ꯣꯛ ꯂꯥꯛꯈꯤꯗ‌ꯣꯏꯔꯣ
ꯍꯥ
ꯏꯝꯐꯥꯜꯗ ꯀꯔꯝꯀꯥꯟꯃꯨꯛ ꯂꯥꯛꯈꯤꯗꯣꯏꯅꯣ
ꯑꯗꯨꯝ ꯈꯥꯔ ꯂꯩꯔꯗꯤ ꯑꯗꯨꯝ ꯂꯥꯛꯄ ꯌꯥꯏ
ꯑꯁ ꯏꯝꯐꯥꯜꯁꯨ ꯂꯩꯕ ꯅꯨꯡꯉꯥꯏꯇꯦꯗ ꯑ ꯑꯔꯥꯞꯄꯗꯅ ꯂꯩꯕ ꯅꯨꯡꯉꯥꯏꯌꯦ ꯈꯨꯡꯒꯪꯗꯅ
ꯎꯝ
ꯐ꯭ꯔꯦꯁ ꯏꯌꯥꯔꯁꯨ ꯐꯪꯉꯦ ꯀꯣꯏꯕ ꯆꯠꯄꯁꯨ ꯅꯨꯡꯉꯥꯏ
ꯁꯨ ꯄꯥꯛ ꯂꯩ ꯇ‌ꯦ
ꯀꯥꯏꯗ ꯆꯠꯂꯤꯅ‌ꯣ ꯎꯝ ꯑꯗꯣꯝꯗꯗꯤ ꯈꯔ ꯀꯩꯅꯣ ꯇꯧ ꯑꯗꯣꯝꯗꯗꯤ ꯀꯣꯏꯕ ꯂꯥꯡꯕꯁꯦ ꯄꯥꯛꯅ ꯐꯪꯉꯝꯗꯧ ꯃꯥꯟꯗꯦꯕ
ꯏꯝꯐꯥꯜꯗꯔꯣ
ꯑꯥ
ꯏꯝꯐꯥꯗꯗꯤ ꯄꯥꯛ ꯐꯪꯗꯦ ꯏꯝꯐꯥꯜꯃꯛ ꯅꯠꯇꯦ ꯐꯥꯎꯒꯤ ꯈꯔ ꯆꯠ ꯊꯥꯏ ꯀꯤꯂꯣꯃꯤꯇꯔ ꯁꯤ ꯆꯆꯤꯟꯒꯨꯝꯕꯀꯣ
ꯎꯝ
ꯇꯥꯕꯔꯣ
ꯑ ꯇꯥꯏ ꯇꯥꯏ ꯇꯥꯗꯄ꯭ꯔꯣ
ꯃꯤ ꯁꯣꯝꯗ ꯀꯧꯔꯒ ꯂꯩꯌꯦ ꯈꯔꯒ ꯈꯔ ꯂꯩꯔꯀꯥꯟꯗ ꯑꯃꯨꯛ ꯇꯧꯔꯛꯀꯦ
ꯑꯣ ꯑ ꯌꯥꯏ ꯌꯥ